ꯍꯜꯂꯣ
ꯎꯝ
ꯇꯃꯣ ꯇꯨꯝꯅꯤꯡꯉꯕꯣ
ꯎꯝ ꯇꯃ
ꯑꯗꯣ ꯃꯥꯏ ꯇꯥꯕꯗꯤ ꯕꯦꯠꯕꯦꯠ
ꯗꯣꯗ ꯃꯤꯅꯤ ꯇꯣ ꯀꯥꯀ ꯃꯥꯥꯏ ꯇꯥꯃꯤꯡꯇ
ꯀꯩꯒꯤꯅꯣ ꯃꯥꯏ ꯇꯥꯗꯕꯁꯨ ꯀꯨꯏꯔꯦ ꯇꯥꯃꯣ
ꯎ ꯑꯁ꯭ꯋꯥꯏꯗ ꯇꯥꯌꯦ ꯅꯨꯡꯗꯥꯡ ꯇꯥꯗꯕ ꯋꯥꯅꯤ
ꯑꯗꯣ ꯅꯨꯡꯗꯥꯡ ꯇꯥꯗꯕꯗꯨꯅꯦ ꯑꯩꯅ ꯍꯥꯏꯁꯦ ꯇꯥꯕ꯭ꯔꯣ
ꯇꯥꯏ
ꯉꯁꯥꯏꯒꯤ ꯆꯠꯂꯨꯕꯗꯣ ꯀꯥꯏꯗꯅꯣ
ꯍ ꯆꯠ ꯄꯥꯏꯖꯦ ꯀꯥꯏ ꯊꯃꯅ
ꯗꯤ ꯍꯣꯏ ꯇꯧꯔ ꯆꯠꯂꯦ ꯍꯥꯏꯕꯗꯣ
ꯕꯖꯥꯔꯗ ꯆꯠꯂꯦꯁꯦ ꯅꯪ ꯈꯪꯗꯕ
ꯕꯖꯥꯔ ꯑꯗꯨ ꯑꯦ ꯇꯥꯃꯣꯅꯗꯤ ꯏꯅꯝꯃꯥꯃꯣꯏꯗ ꯑꯗꯨꯃꯥꯏꯅ ꯍꯥꯏꯗꯨꯗꯤ
ꯏꯅꯝꯃꯥ ꯍꯣꯏꯒ ꯆꯠꯂꯦ ꯍꯥꯏꯕꯅꯤ ꯀꯩꯗꯧꯔꯦ ꯄꯨꯟꯅ ꯆꯠꯄꯩ ꯋꯥꯅ ꯀꯩꯗꯧꯔꯒꯦ ꯑꯁ ꯅꯪꯖꯤꯖꯨ ꯋꯥꯔꯤ ꯋꯥꯔꯤ ꯃꯤꯅ ꯉꯥꯡꯕ ꯇꯥꯏꯁꯦ ꯀꯔꯝꯕ ꯈꯨꯠ
ꯋꯥꯔꯤꯗꯣ ꯑꯩ ꯂꯤꯒꯦ ꯁꯨꯃꯥꯏꯅ ꯕꯖꯥꯔ ꯆꯠꯂꯨꯈꯤꯒꯦꯅ ꯍꯥꯏꯔꯦꯅ ꯑꯩꯅ ꯑꯥ ꯀꯥꯏꯗꯅꯣ ꯑꯩ ꯂꯥꯛꯀꯦ ꯀꯩꯗꯧꯕꯅꯣ ꯈꯣꯠꯄꯅꯣ ꯑꯗꯨꯃꯥꯏꯅ ꯍꯪꯉꯦ ꯀꯣꯜ ꯀꯣꯜ ꯀꯣꯜ ꯇꯧꯔꯦ ꯑꯗꯨꯃꯥꯏꯅ ꯄꯥꯏꯔꯛꯇ꯭ꯔꯦ ꯑꯗꯨꯒ ꯀꯣꯟꯅ ꯄꯥꯏꯔꯛꯑꯦ ꯑꯗꯨꯒꯤꯗꯨꯗ ꯍꯥꯏꯕꯗꯣ ꯑꯗꯨꯗ ꯀꯥꯏꯗꯅꯣ ꯆꯠꯂꯤꯗꯣ ꯈꯣꯠꯂꯤꯗꯣ ꯀꯅꯥ ꯀꯅꯥꯅꯣ ꯍꯥꯏꯕꯗ ꯇꯝꯃꯣꯅꯦ ꯏꯅꯝꯃꯥ ꯍꯣꯏꯗ ꯑꯗꯨ ꯃꯥꯏꯅ ꯆꯠ ꯆꯠꯄꯅꯦꯅ ꯑꯗꯨꯃꯥꯏꯅ ꯇꯥꯕ ꯍꯥꯏꯗꯤ ꯀꯥ ꯀꯥ ꯆꯠꯂꯤꯅꯣ ꯍꯥꯏ ꯏꯅꯝꯃꯅꯦ ꯕꯤꯅꯦ ꯑꯗꯨꯃꯥꯏꯅ ꯍꯥꯏꯕꯗꯣ ꯑꯗꯨꯗꯣ ꯑꯣꯏꯅ ꯑꯩꯅ ꯇꯥꯕ ꯇꯥꯕ꯭ꯔꯣ ꯑꯗꯨꯗꯨꯒꯤꯅꯦ ꯑꯩꯅ ꯉꯁꯥꯏꯁꯨ ꯑꯩꯅ ꯖꯒꯥꯗꯨ ꯖꯒꯥꯗꯨ ꯑꯩꯅ ꯍꯪꯉꯤꯗꯣ
ꯎꯝ
ꯑꯗꯨꯗꯨꯒ ꯇꯥꯃꯣꯅ ꯄꯤꯁꯨꯝꯁꯨ ꯐꯣꯏꯗꯣꯏꯅꯤ ꯈꯣꯠꯇꯣꯏꯅꯤ ꯍꯥꯏꯗꯥꯅ
ꯎꯝ ꯄꯤꯁꯨꯝ ꯐꯣꯏꯕꯅꯦ ꯆꯠꯂꯤꯗꯣ ꯑꯩꯗꯤ
ꯎꯝ ꯑꯗꯨꯗꯨꯒꯤ ꯑꯩꯅ ꯈꯜꯂꯤꯁꯤꯅ ꯑꯗꯨꯃꯥꯏꯅ ꯏꯅꯝꯃꯥꯍꯣꯏꯗꯣ ꯆꯠꯂꯣꯏꯔꯒ ꯑꯗꯨꯒꯤ ꯊꯕꯛꯇꯣ ꯂꯣꯏꯔꯒ ꯊꯣꯂꯛꯑꯒ ꯑꯩꯗꯣ ꯑꯃꯨꯛꯀ ꯄꯤꯁꯨꯝꯗꯣ ꯐꯣꯢꯕ ꯃꯨꯛ ꯆꯪꯒꯗ꯭ꯔꯅ ꯑꯗꯨꯃꯥꯏꯅ ꯈꯟꯕꯅꯦꯕ ꯑꯩꯅ
ꯅꯠꯇꯦ ꯄꯤꯁꯨꯝ ꯐꯣꯏꯕ ꯆꯠꯄ ꯑꯩꯒꯤ
ꯎꯝ ꯑꯗꯨꯗꯣ ꯑꯗꯨ ꯈꯪꯕꯒꯤꯅꯦ ꯑꯩꯅ ꯍꯪꯕꯗꯣ ꯑꯗꯨꯗꯨꯒ ꯅꯣꯏꯒꯤ ꯗꯤ ꯃꯊꯟꯇ ꯑꯃꯨꯛ ꯂꯩꯍꯧꯔꯦ ꯍꯥꯏꯗꯨꯅ ꯉꯥꯏꯔꯒ ꯄꯨꯂꯞ ꯍꯪꯃꯤꯟꯅꯔꯛꯄꯗꯣ
ꯗꯤꯒ ꯗꯤꯒ ꯃꯣꯏ ꯃꯃꯥꯒ ꯂꯩꯍꯧꯕ
ꯑꯥ ꯑꯗꯣ ꯑꯗꯨꯝ ꯉꯥꯏꯕꯗꯤ ꯌꯥꯕꯅꯤ ꯍꯥꯏꯕ ꯑꯗꯨ ꯑꯣꯏꯔꯁꯨ ꯃꯃꯥ ꯌꯥꯎꯔꯁꯨ
ꯑꯩ ꯇꯨꯏꯁꯟ ꯆꯠꯅꯤꯅ ꯑꯗꯨꯝ ꯂꯥꯛꯑꯥꯕ
ꯎꯝ ꯑꯗꯨ ꯇꯨꯢꯁꯟꯗꯤ ꯑꯗꯨꯝ ꯆꯠꯇ꯭ꯔꯦ ꯅꯠꯇ꯭ꯔꯥ
ꯎꯝ
ꯑꯗꯣ ꯁꯨꯞꯄ ꯍꯥꯏꯗꯣ ꯀꯌꯥꯝ ꯁꯨꯞꯀꯦ ꯀꯩꯝ ꯀꯥꯏꯗꯕ꯭ꯔꯥ ꯁꯨꯞꯄꯗꯣ
ꯀꯩꯅꯣ ꯍꯥꯢꯖꯦ
ꯑꯦ ꯁꯤ ꯏꯟꯀꯝ ꯗꯣꯀꯨꯃꯦꯟ ꯁꯨꯞꯄꯦ ꯍꯥꯏꯕꯗꯣ
ꯎꯝ ꯀꯩꯝ ꯀꯥꯏꯗꯦꯗ ꯆꯨꯝꯅ ꯈꯨꯠꯅ ꯄꯥꯏꯕ ꯈꯔ ꯁꯨꯞꯆꯟ ꯃꯔꯝ ꯇꯥꯕ
ꯎꯝ ꯑꯗꯨ ꯇꯝꯃꯣ
ꯎꯝ
ꯆꯥꯛ ꯀꯌꯥꯝ ꯆꯥꯒꯦ
ꯈꯔꯥ ꯆꯥꯔꯦ
ꯍꯥꯏꯗꯤ ꯄꯨꯈꯝ ꯑꯃꯥ
ꯎꯝ ꯍꯣꯏ ꯅꯍꯥꯟꯃꯨꯛꯀꯤ ꯄꯨꯈꯝꯗ ꯗꯨꯝꯕꯗꯣ
ꯎꯝ ꯍꯦꯟꯕ꯭ꯔꯥ ꯑꯇꯩ ꯍꯥꯏꯗꯤ ꯑ ꯑꯍꯦꯟꯕ ꯍꯥꯞꯄ꯭ꯔꯥ ꯍꯪꯉꯤꯅꯦꯕ ꯑꯩꯒꯤꯗꯣ ꯎꯝ ꯀꯣꯟꯗꯤ ꯀꯣꯟꯅꯕ꯭ꯔꯣ ꯇꯥꯃꯣ
ꯎꯝ ꯏꯟꯁꯥꯡ ꯑꯅꯤ ꯊꯣꯡꯕꯅꯤꯅ ꯀꯣꯟꯅꯩ
ꯎꯝ ꯍꯌꯦꯡꯒꯤꯗꯤ ꯂꯦꯝꯍꯧꯗ꯭ꯔꯦ ꯑꯗꯨꯝ
ꯎꯝ ꯍꯦꯟ ꯍꯦꯟꯊꯣꯏꯕꯩ ꯆꯥꯕꯁꯨ ꯌꯥꯎꯋꯦ
ꯎꯝ ꯑꯗꯨ ꯃꯣꯏꯕꯥꯅꯤꯁꯨ ꯑꯗꯨꯝ ꯃꯕꯨꯛꯇꯤ ꯊꯟꯕ ꯃꯥꯟꯕ꯭ꯔꯥ
ꯎꯝ
ꯎꯝ
ꯑꯈꯣꯢꯃꯥꯗꯤ ꯆꯥꯗꯦꯗ ꯈꯨꯂꯥ ꯄꯥꯕ ꯆꯥꯗꯦ ꯑꯈꯣꯏ ꯑꯈꯣꯏ ꯃꯉꯥ ꯆꯥꯕ
ꯃꯃꯥ ꯆꯥꯗꯦ ꯍꯥꯏꯔꯣ
ꯎꯝ ꯆꯥꯗꯦ ꯀꯩꯁꯨ ꯃꯇꯨꯝ ꯑꯃ ꯑꯅꯤ ꯆꯥꯏ ꯈꯣꯢ ꯕꯥ ꯗꯤ ꯁꯨꯡ ꯆꯥꯁꯨ ꯆꯥꯗꯦ
ꯎꯝ ꯑꯗꯨꯗꯤ ꯑꯍꯨꯝ ꯃꯔꯤ ꯃꯉꯥ ꯕꯨꯕꯣꯛꯁꯨ ꯆꯥꯗ꯭ꯔꯕ
ꯎꯝ
ꯎꯝ ꯍꯥꯏꯗꯤ ꯃꯃꯥꯅ ꯆꯥꯗꯣꯏꯗꯨꯅ ꯀꯩꯒꯤꯅꯣ
ꯃꯁꯥꯒꯤ ꯆꯥꯗꯕ ꯆꯥꯕꯨꯗꯤ ꯆꯥꯏꯕꯀꯣ ꯑꯗꯨ ꯃꯇꯨꯝ ꯑꯃꯅꯤ ꯈꯛ ꯆꯥꯏ ꯍꯥꯏꯕ ꯃꯌꯥꯝ ꯆꯥꯗꯦ ꯍꯥꯏꯕ ꯃꯌꯥꯝ ꯃꯁꯥꯏꯖꯨ ꯆꯥꯗꯕꯅꯤ ꯃꯌꯥꯝ ꯑꯈꯣꯢ ꯃꯥ ꯑꯈꯣꯢ ꯕꯥꯒ ꯈꯣꯢ ꯕꯥꯗꯤ ꯑꯂꯨ ꯆꯥꯢ ꯂꯨ ꯌꯥꯎꯕꯗꯨ
ꯎꯝ
ꯌꯦꯟꯗꯤ ꯆꯥꯗꯦ
ꯍꯥꯏꯗꯤ ꯃꯃꯥꯥꯁꯦ ꯑꯁꯦꯡꯕꯩ ꯆꯥꯛ ꯌꯥꯝ ꯆꯥꯗꯕ
ꯑꯌꯨꯛꯇꯗꯤ ꯑꯗꯨꯝ ꯃꯕꯨꯛ ꯊꯟꯅ ꯆꯥꯏ ꯁꯨꯝ ꯑꯗꯣ ꯅꯨꯡꯗꯥꯡꯗꯤ ꯈꯖꯤꯛ ꯈꯖꯤꯛ ꯆꯥꯏ
ꯁꯨꯝ ꯍꯥꯏꯁꯦ ꯍꯥꯏꯗꯤ ꯎꯝ ꯌꯥꯝꯅ ꯆꯥꯕ ꯆꯤꯡꯕ꯭ꯔꯥ
ꯁꯃꯤ ꯌꯥ ꯃ ꯀꯣꯟꯗ ꯍꯦꯟꯁ
ꯎꯝ ꯇꯥꯃꯣꯗꯤ ꯄꯨꯈꯝ ꯃꯆꯥꯅꯤ ꯀꯩꯅꯣ ꯕꯣꯏꯇꯣꯟꯒ ꯌꯦꯡꯅꯔꯗꯤ
ꯕꯣꯏꯗꯤ ꯌꯥꯝ ꯆꯥꯏꯍꯦ
ꯃꯃꯥꯍꯣꯏꯒ ꯌꯦꯡꯅꯕꯗꯗꯤ ꯕꯣꯏꯇꯣꯅ ꯍꯦꯜꯂꯦ ꯅꯠꯇ꯭ꯔꯥ
ꯎꯝ
ꯍꯥꯏꯗꯤ ꯃꯃꯥꯡ ꯆ ꯆꯥꯡ ꯑꯅꯤꯃꯨꯛꯀ ꯑꯗꯨꯃꯥꯏꯅ ꯆꯥꯕ꯭ꯔꯥ
ꯍꯣꯏ ꯆꯥꯡꯅꯦ ꯈꯪꯒꯦ
ꯑꯗꯨꯗꯤ ꯇꯥꯃꯣ ꯍꯥꯏꯗꯤ ꯑꯗꯨꯒꯤ ꯑꯩꯈꯣꯏ ꯃꯆꯥꯕꯤ ꯑꯃꯒꯤ ꯄꯨꯈꯝꯒꯗꯤ ꯌꯦꯡꯅꯔꯗꯤ
ꯌꯥ ꯄꯊꯤꯗꯣ ꯑꯅ ꯀꯣꯊꯥ ꯀꯣꯊꯥꯕꯅ
ꯀꯣꯠꯊꯕ ꯍꯥꯏꯁꯦ ꯑꯩꯗꯤ ꯀꯣꯠꯗꯤ ꯀꯣꯠꯊꯗꯕ꯭ꯔꯅ ꯈꯜꯂꯦ ꯍꯥꯏꯗꯤ ꯑꯗꯨ ꯑꯗꯨꯃꯥꯏꯅ ꯌꯦꯡꯉꯗꯤ ꯄꯨꯈꯝꯗꯣ
ꯈꯪꯗꯦ ꯀꯃꯥꯏꯅ ꯑꯣꯟꯗꯣꯏꯅꯣ ꯆꯥꯄꯣꯑꯦ
ꯁꯨꯝ ꯂꯩꯗꯅ ꯍꯥꯏꯗꯤ ꯆꯥꯡꯗꯨꯒꯤ ꯋꯥꯅꯤꯗ ꯁꯨꯝ ꯀꯕꯛ ꯗꯥꯏꯔꯦꯛ ꯃꯈꯥꯏꯌꯣ ꯍꯥꯏꯕ ꯅꯠꯇ꯭ꯔꯁꯨ ꯍꯪꯕꯅꯤ
ꯈꯪꯂꯅ
ꯎꯝ ꯑꯗꯨꯒ ꯉꯁꯤꯒꯤꯗꯣ ꯑꯩꯈꯣꯏꯒꯤꯗꯣ ꯀꯩ ꯍꯥꯏꯇꯥꯔꯦ ꯁ꯭ꯋꯥꯏꯒꯤꯗꯣ ꯐꯪꯗꯕꯒꯤ ꯑꯩꯅ ꯍꯥꯏꯗꯣ ꯍꯥꯟꯅ ꯑꯣꯗꯔꯒꯨꯝꯕ ꯇꯧꯗ꯭ꯔꯗꯤ ꯐꯪꯗꯦ ꯍꯥꯏꯗꯅ ꯑꯗꯨꯗꯨꯒꯤ ꯃꯣꯏꯒꯤ ꯊꯣ ꯂꯣꯝꯗ ꯑꯣꯏꯅ ꯑꯗꯨꯃꯥꯏꯅ ꯇꯧꯋꯦ ꯍꯥꯏꯕꯀꯣ
ꯎꯝ
ꯎ ꯃꯣꯏ ꯑꯗꯨꯒꯤꯗꯨꯅ ꯈꯔ ꯃꯔꯥꯡ ꯀꯥꯏꯅ ꯍꯥꯏꯕ꯭ꯔꯥ ꯀꯩꯅꯣ ꯑꯩꯈꯣꯏ ꯕꯥꯅ ꯍꯥꯏꯕꯗꯣ ꯑꯗꯨꯃꯥꯏꯅ ꯇꯧꯋꯦ ꯇꯧꯋꯦ ꯑꯗꯨꯝ ꯍꯥꯏꯕ ꯑꯩꯅ ꯍꯪꯉꯦ ꯄꯥꯔꯛ ꯑꯍꯦꯟꯕ ꯌꯥꯎꯏꯔꯣ ꯃꯇꯣꯡ ꯀꯩꯀꯥꯁꯨ ꯈꯔ ꯌꯥꯎꯁꯜꯂꯛꯏꯔꯅ ꯍꯪꯕ ꯑꯗꯨꯗ ꯌꯥꯎ ꯗꯦꯈꯣ ꯑꯩꯅ ꯍꯥꯏꯔꯦ ꯃꯈꯧꯔꯤ ꯃꯀꯣꯛ ꯃꯅꯤꯡ ꯃꯁꯥ ꯑꯗꯨꯝ ꯌꯥꯎ꯭ꯔꯥ ꯈꯣꯠꯄ꯭ꯔꯥ ꯂꯣꯏꯅ ꯌꯥꯎꯋ ꯈꯣꯠꯂꯤ ꯍꯥꯏꯌꯦꯕꯀꯣ
ꯎꯝ
ꯑꯗꯨꯗꯨꯒ ꯑꯗꯨꯗꯤ ꯀꯩꯅꯣ ꯃꯌꯥꯝ ꯇꯧꯕ ꯍꯥꯏꯁꯦ ꯑꯩꯈꯣꯏ ꯁ꯭ꯋꯥꯏꯒꯤ ꯑꯗꯨꯝ ꯃꯥꯟꯅꯗꯕ꯭ꯔꯣ ꯑꯃꯗꯨꯗꯤ ꯂꯥꯞꯅ ꯆꯠꯄꯒ ꯈꯣꯠꯄꯒ ꯍꯥꯏꯕ ꯑꯗꯨꯅ ꯃꯥꯅ ꯍꯥꯏꯗꯤ ꯀꯛꯄꯒꯤ ꯆꯥꯡꯗꯣ ꯂꯩꯗꯅ
ꯎꯝ ꯆꯥ ꯂ ꯀꯄ
ꯆꯥꯎꯅ ꯀꯛꯄ ꯍꯥꯏꯒꯗ ꯃꯊꯛ ꯀꯥꯈꯠꯂꯒ ꯈꯔ ꯀꯛꯄ ꯑꯗꯣ ꯍꯥꯏꯗꯤ ꯄꯤꯛꯇꯛꯅ ꯀꯛ ꯀꯛꯇꯕꯤꯗ ꯃꯈꯣꯡ ꯑꯣꯏꯔꯁꯨ ꯈꯔ ꯋꯥꯡꯇꯛ ꯀꯛꯄ ꯃꯈꯧꯔꯁꯨ ꯈꯔ ꯅꯦꯝꯇꯛ ꯈꯥꯏꯗ ꯋꯥꯡꯇꯛ ꯈꯥꯏꯗ ꯑꯗꯨꯝ ꯇꯧꯕꯗꯣ ꯆꯥꯎꯍꯟꯕ ꯍꯥꯏꯒꯗ꯭ꯔꯥ
ꯎꯝ
ꯑꯗꯨꯃꯥꯏꯅ ꯑꯗꯨꯝ ꯇꯧꯏ ꯈꯣꯠꯂꯦ ꯍꯥꯏꯌꯦꯕꯀꯣ
ꯎꯝ
ꯂꯝꯗꯤ ꯂꯥꯞꯄ ꯑꯗꯨꯃꯥꯏꯅ ꯇꯧꯕ ꯍꯥꯏꯗꯤ ꯄꯥꯔꯠꯇꯣ ꯃꯌꯥꯝ ꯇꯧꯋꯦ ꯍꯥꯏꯕ ꯑꯗꯨꯝ ꯄꯥꯔꯠ ꯌꯥꯝꯕ ꯅꯠꯇꯦ ꯁꯥꯏꯖ ꯆꯥꯎꯏ ꯍꯥꯏꯕ ꯑꯗꯨꯃꯥꯏꯅ ꯇꯧꯋꯦ ꯍꯥꯏꯌꯦ
ꯍꯧꯖꯤꯛꯅꯦ
ꯎꯝ
ꯆꯥꯗꯣ ꯈꯨꯠ ꯆꯥꯝ ꯆꯠꯄꯗ ꯑꯗ ꯑꯩ ꯃꯥꯡꯗ ꯍꯪꯉꯣꯏ ꯑꯃ ꯆꯠꯈꯤꯕꯀꯣ
ꯑꯥ
ꯑꯗꯨꯒꯅꯦ ꯑꯩ ꯈꯨꯠꯆꯥꯝ ꯂꯣꯢꯔꯥ ꯏꯟꯗꯤꯔꯥ ꯑꯃꯨꯛ ꯆꯥꯝꯕ ꯆꯪꯒꯤꯝꯅꯦꯕ ꯑꯗꯣ ꯏꯟꯗꯤꯔꯥꯅ ꯂꯤꯟ ꯑꯃ ꯂꯩꯔꯦꯅ ꯇꯧꯔꯛꯑꯦ ꯑꯗꯨꯒ ꯂꯤꯟꯗꯣ ꯇꯣꯔꯆ ꯊꯥꯜꯂꯀꯥꯟꯗ ꯌꯦꯡꯀꯥꯟꯗ ꯍꯧꯖꯤꯛ ꯑꯩ ꯃꯥꯡ ꯆꯠꯈꯤꯕ ꯍꯪꯉꯣꯢꯗꯨ ꯂꯤꯟꯗꯨꯅ ꯎꯝꯃꯒ ꯂꯩꯔꯝꯃꯦ ꯂꯤꯟꯗꯣ ꯑꯗꯨꯝ ꯆꯥꯎꯋꯦꯕ ꯀꯣ ꯆꯥꯎꯕ ꯍꯥꯏꯗ ꯑꯩ ꯈꯨꯗꯥꯡꯃꯨꯛ ꯆꯥꯎꯒꯗ ꯑꯗꯨꯃꯥꯏꯅ ꯆꯥꯎꯋꯦꯕꯀꯣ
ꯆꯥꯎꯔꯦꯀꯩꯅꯣ
ꯑꯥ ꯑꯩ ꯈꯨꯗꯥꯡꯗꯥꯒꯤ ꯈꯤꯇꯪ ꯍꯦꯟꯒꯥꯗ꯭ꯔꯥ ꯈꯪꯗꯦꯕꯥ ꯑꯩꯅ ꯐꯣꯇꯣꯗꯤ ꯀꯥꯞꯄꯥ ꯑꯗꯣ ꯐꯣꯇꯣꯗꯗꯤ ꯄꯤꯛꯑꯦ ꯑꯗꯣ ꯑꯁꯦꯡꯕꯥ ꯌꯦꯡꯉꯗꯤ ꯆꯥꯎꯋꯦꯕꯀꯣ꯫
ꯎꯝ
ꯑꯝ ꯑꯥ ꯑꯩꯈꯣꯏ ꯏꯔꯨꯖꯐꯝ ꯍꯧꯖꯤꯛꯄꯨꯗꯤ ꯏꯔꯨꯖꯐꯝ ꯑꯣꯏꯔꯦ ꯍꯥꯟꯅ ꯀꯣꯂꯤꯛ ꯐ°ꯡꯐꯝ ꯑꯣꯏꯔꯝꯃꯤꯗꯅꯥ꯫ ꯑꯗꯨꯢꯗꯨ ꯅꯥꯀꯟ ꯁꯥꯏꯠ ꯗꯥ ꯗꯥ ꯕꯤꯆꯝ ꯍꯣꯏꯒꯤ ꯗꯥꯔꯤꯁꯤꯗ ꯎꯄꯥꯛ ꯑꯃ ꯊꯝꯃꯦꯕ ꯎꯄꯥꯛ ꯃꯈꯥꯁꯤꯗꯅꯦꯕ ꯃꯥꯅ ꯍꯪꯉꯣꯏꯁꯦ ꯎꯝꯃꯥ ꯂꯩꯔꯝꯃꯤꯁꯦ ꯑꯗ ꯕꯥꯁꯔꯠꯅ ꯎꯕꯥꯛꯇꯣ ꯍꯥꯏꯒꯠꯂꯀꯥꯟꯗ ꯆꯩꯩꯥꯅ ꯊꯣꯝꯃꯒ ꯍꯥꯠꯂꯦꯕꯀꯣ ꯍꯥꯠꯄꯕꯨꯗꯤ ꯂꯤꯟꯗꫭ ꯃꯀꯣꯛꯇ ꯀꯩꯅꯣꯝ ꯌꯦꯛꯑꯦ ꯑ ꯂꯪꯇ꯭ꯔꯤꯛ ꯂꯪꯕ ꯀꯩꯅꯣꯝ ꯌꯦꯛꯑꯦ ꯃꯁꯥꯒꯤ ꯃꯥꯜꯂꯦ ꯃꯨꯁꯨꯛ
ꯎꯝ ꯑꯗꯨꯃꯥꯏꯅ ꯀꯩꯅꯣꯝ ꯇꯧꯕꯁꯦ ꯑꯌꯥꯝꯕꯅꯥ ꯌꯥꯏ ꯀꯩꯀꯥ ꯑꯗꯨꯝ ꯍꯥꯏꯗꯤ ꯍꯥꯏꯅꯕꯅꯦꯕꯀꯣ꯫
ꯈꯪꯗꯦ ꯑꯗꯨꯝ ꯍꯥꯠꯈ꯭ꯔꯦ꯫ ꯎꯝꯝ ꯑꯗꯣ ꯃꯥꯅ ꯃꯈꯨꯠꯅ ꯄꯥꯏꯔꯒ ꯄꯨꯊꯣꯂꯛꯢꯕ ꯑꯩꯗꯤ ꯑꯩꯅ ꯑꯣꯅꯤꯡꯕꯁꯤꯗꯤ ꯀꯩꯅꯣꯅꯤ
ꯇꯜꯂꯤ ꯍꯥꯏꯗꯤ ꯑꯩꯗꯥ ꯑꯣꯏꯔꯁꯨ ꯇꯜꯂꯤ ꯑꯗꯨꯃꯥꯏꯅ ꯗꯥꯏꯔꯦꯛ ꯗꯥꯏꯔꯦꯛ ꯄꯥꯏꯕꯁꯦ꯫ ꯑꯩꯈꯣꯏꯁꯨ ꯑꯗꯨꯝ ꯍꯥꯏꯗꯤ ꯂꯝꯄꯥꯛꯇꯒꯥꯁꯤ ꯑꯗꯨ ꯐꯥꯕꯤ ꯌꯥꯝ ꯇꯧꯋꯦꯕ ꯃꯆꯥ ꯃꯆꯥꯗꯣ ꯏꯁꯤꯡꯒꯥ ꯇꯨꯡꯕꯗꯣ ꯈꯪꯉꯤꯅ ꯏꯁꯤꯡ ꯇꯨꯡꯉꯥ ꯇꯨꯡꯉꯥ ꯂꯩꯕꯗꯣ ꯂꯝꯄꯥꯛꯇꯒꯥ ꯈꯔ ꯈꯔ ꯇꯨꯡꯁꯤꯜ ꯂꯒ ꯂꯩꯕꯗꯨ ꯏꯁꯤꯡ ꯂꯩꯅꯥꯡ ꯀꯣꯐꯤ ꯃꯆꯨ ꯍꯥꯏꯒꯗ꯭ꯔꯥ꯫ ꯑꯗꯨꯒꯨꯝꯕꯗꯨꯗꯥ ꯇꯨꯡꯉꯥ ꯇꯨꯡꯉꯥ ꯂꯩꯕ ꯂꯩꯕꯁꯤꯡꯗꯥ ꯃꯌꯥꯝ ꯂꯩꯌꯦꯕꯀꯣ ꯏꯁꯤꯡ ꯂꯩꯅꯥꯡꯅꯤꯅ ꯎꯗꯕꯩ ꯃꯀꯣꯛ ꯀꯩꯀꯥ ꯊꯤꯡꯒꯠ ꯊꯤꯡꯒꯠꯂꯒ ꯂꯩꯕꯗꯣ꯫ ꯑꯩꯈꯣꯏꯒꯤ ꯂꯝꯄꯥꯛꯀꯤ ꯑꯉꯥꯡ ꯑꯩꯈꯣꯏ ꯀꯩꯀꯥꯅ ꯑꯗꯨꯝ ꯐꯥꯔꯒ ꯕꯣꯇꯜꯗꯒꯥ ꯍꯥꯞꯄ ꯈꯣꯠꯂꯒ ꯑꯗꯨꯝ ꯐꯥꯕꯤꯁꯨ ꯑꯗꯨꯝ ꯆꯠꯅꯩꯌꯦꯕꯀꯣ ꯑꯗꯣ ꯍꯥꯠꯂꯁꯨ ꯑꯗꯨꯝ ꯆꯩꯅ ꯈꯣꯠꯅꯥ ꯑꯗꯨꯝ ꯄꯥꯏꯕꯤ ꯈꯣꯠꯄꯤ ꯑꯗꯨꯃꯥꯏꯅ ꯂꯥꯞꯇꯛꯅꯥ ꯑꯗꯨꯝ ꯄꯥꯏꯕꯥ ꯗꯥꯏꯔꯦꯛ ꯄꯥꯏꯕꯗꯤ ꯀꯩꯁꯨ ꯇꯧꯗꯦꯕꯀꯣ꯫
ꯎꯝ
ꯑꯗꯨꯗꯣ ꯑꯗꯨꯃꯥꯏꯅ ꯇꯧꯋꯦ ꯑꯗꯨꯏꯗꯨꯒ ꯀꯩ ꯍꯥꯏꯇꯥꯔꯦ ꯑꯩꯈꯣꯏ ꯁ꯭ꯋꯥꯏꯗꯥ꯫ ꯃꯣꯏꯒꯤ ꯂꯤꯟ ꯑꯅꯤ ꯆꯤꯛꯅ ꯆꯤꯛꯅꯕꯗ ꯍꯥꯏꯗꯤ ꯅꯥꯄꯤ ꯃꯨꯟꯅꯕ ꯍꯥꯏꯇꯥꯔꯦ
ꯎꯝ
ꯑꯗꯨꯗꯣ ꯍꯥꯏꯗꯤ ꯃꯣꯏ ꯅꯥꯄꯤꯗꯣ ꯌꯥꯏꯗꯤ ꯌꯥꯏꯅꯦꯕꯀꯣ꯫
ꯑꯝ ꯀꯩꯅꯣ ꯅꯄꯤꯒꯥ ꯃꯨꯟꯅꯕ ꯌꯥꯏꯗꯤ ꯌꯥꯏꯅꯦꯗꯤ
ꯂꯤꯟ ꯑꯅꯤꯅ ꯅꯥꯄꯤꯁꯦ ꯃꯨꯟꯅꯕ ꯂꯤꯟ ꯑꯅꯤꯅꯥ ꯃꯨꯟꯅꯩꯁꯦ ꯌꯥꯏꯅꯦꯕꯀꯣ꯫
ꯎꯝ
ꯑꯗꯨꯗꯣ ꯃꯨꯟꯅꯩ ꯄꯣꯠꯁꯤ ꯃꯨꯟꯅ ꯑꯗꯨꯒꯤ ꯅꯨꯄꯤꯅꯦꯕꯥ ꯀꯣ ꯃꯥꯅꯥ ꯊꯦꯡꯅꯕꯥ꯫ ꯅꯥꯄꯤꯗꯨꯅ ꯃꯨꯟꯅꯥ ꯌꯦꯡꯕꯁꯤꯗ꯫ ꯊꯦꯡꯅꯕꯁꯤ ꯂꯥꯁꯇ ꯅꯥꯄꯤ ꯑꯣꯏ ꯂꯩꯔꯝꯕ꯫ ꯅꯄꯤ ꯄꯤ ꯑꯣꯏꯔꯁꯨ ꯀꯩꯁꯨ ꯂꯩꯇꯕꯥꯃꯔꯝꯒꯤ ꯀꯩꯁꯨ ꯂꯤꯟꯅ ꯂꯤꯟ ꯑꯅꯤ ꯈꯠꯅꯔꯣꯏ ꯃꯨꯟꯅꯔꯣꯏ ꯑꯗꯨꯃꯥꯏꯅꯥ ꯍꯥꯏꯕꯥ
ꯎꯝꯝ ꯆꫭꯍ°
ꯑꯗꯨꯗꫭ ꯋꯥꯔꯤ ꯀꯨꯏꯗꯤ ꯀꯨꯏꯔꯦꯕꯥ ꯀꯣ ꯑꯗꯨꯒꯤ ꯅꯨꯄꯤꯗꯣ ꯍꯧꯖꯤꯛꯇꯤ ꯍꯅꯨꯔꯦꯕꯀꯣ꯫
ꯎꯝꯝ
ꯑꯥ ꯑꯗꯨꯃꯥꯏꯅ ꯃꯣꯏ ꯃꯨꯟꯅꯁꯤ ꯃꯥꯅ ꯌꯦꯡꯕꯁꯤꯗꯥ ꯅꯥꯄꯤ ꯑꯣꯏ ꯂꯦꯝꯔꯃꯦ ꯍꯥꯏꯕꯗꫭ꯫ ꯑꯗꯨ ꯅꯥꯄꯤꯗꯣ ꯃꯥꯅ ꯑꯗꯨꯝ ꯄꯨꯔꯛꯑꯒ ꯍꯧꯖꯤꯛ ꯑꯗꯨꯝ ꯂꯣꯏꯕꯗꯣ꯫ ꯅꯠꯇꯦ ꯂꯥꯥꯛꯠꯄꯗꯣ꯫
ꯎꯝꯝ
ꯑꯗꯨꯃꯥꯏꯅꯥ ꯂꯥꯛꯔ° ꯑꯗꯨꯗꯣ ꯑꯗꯨꯝ꯫ ꯄꯩꯁꯥ ꯑꯗꯨꯝꯅꯥ ꯄꯥꯏ ꯑ°ꯕꯥ ꯑꯗꯨꯗꯣ ꯑꯗꯨꯝ ꯃꯣꯏ ꯏꯃꯨꯡꯗꯣ꯫ ꯍꯥꯏꯗꯤ ꯑꯗꯨꯝ ꯍꯥꯏꯅꯩꯅꯦ ꯃꯤꯁꯨ ꯑꯗꯨꯃꯏꯅꯥ ꯃꯨꯟꯅꯩꯗꯣ ꯑꯗꯨꯝ꯫ ꯃꯅꯤꯅꯦ ꯌꯥꯏꯅꯦ ꯫ ꯑꯗꯨꯗꯨ ꯗꯃꯥꯏꯒ ꯐꯖ ꯂꯥꯠꯂ ꯈꯣꯠꯂꯒ ꯈꯣꯏꯒꯤ ꯑꯣꯏꯕ ꯑꯗꯨꯝ ꯏꯅꯥꯛꯇ ꯑꯗꯨꯝ ꯊꯝꯃꯗꯤ ꯈꯣꯠꯂꯗꯤ ꯍꯥꯏꯗꯤ ꯄꯩꯁꯥꯒꯤ ꯄꯩꯁꯥ ꯂꯥꯛꯄꯩ ꯂꯝꯕꯤꯖꯦ
ꯎꯝ ꯫
ꯌꯥꯝ ꯂꯩꯇ꯭ꯔꯁꯨ ꯑꯗꯨꯝ ꯈꯖꯤꯛꯇꯪ ꯂꯝꯕꯤ ꯃꯆꯥ ꯑꯃ ꯂꯩꯔꯖꯨ ꯑꯗꯨꯝ ꯃꯥꯏ ꯄꯥꯛꯄ ꯍꯥꯏꯒꯗ꯭ꯔꯥ ꯀꯩꯅꯣ ꯑꯗꯨꯗꯣ ꯈꯪꯉꯦꯅ ꯫ ꯗꯨꯀꯥꯟꯗꯕꯨ ꯐꯝꯃꯖꯨ ꯑꯗꯨꯝ ꯃꯤ ꯀꯌꯥ ꯄꯪꯂꯥꯛꯇ ꯂꯥꯛ ꯇꯅ ꯈꯣꯠꯇꯅ ꯗꯥꯎ ꯌꯥꯕꯗꯣ ꯄꯩꯁꯥꯒꯤ ꯂꯝꯕꯤ ꯑꯗꯨꯝ ꯃꯌꯥꯝ ꯂꯩꯔꯛꯄꯗꯣ ꯫
ꯎꯝ ꯫
ꯕꯤꯖꯤꯅꯦꯁ ꯃꯆꯥ ꯑꯃ ꯇꯣꯡꯉꯁꯨ ꯄꯩꯁꯥ ꯄꯪꯂꯥꯛꯇ ꯂꯥꯛꯄꯗꯣ ꯫ ꯑꯥ ꯑꯗꯨꯃꯥꯏꯅ ꯇꯧꯋꯦꯅ ꯍꯥꯏꯕ ꯫
ꯑꯗꯣ ꯇꯥꯕ꯭ꯔꯣ ꯫
ꯆꯥꯏꯍꯦ ꯫
ꯊꯝꯃꯒꯦ ꯫
ꯍꯣ ꯍꯣꯏ ꯫
ꯎꯝ ꯫